ꯇꯕ꯭ꯔ ꯑ ꯇꯥꯏ ꯀꯣ
ꯇꯥꯏ ꯇꯥꯏ ꯍ
ꯑꯣ ꯑꯣ ꯀꯔꯝ ꯇꯧꯔꯤ ꯆꯥꯛ ꯆꯥꯔꯕ꯭ꯔꯣ
ꯆꯥꯔꯦ ꯍꯣꯏ
ꯑꯣ ꯑꯩꯣꯏꯁꯨ ꯆꯥꯔꯦ ꯆꯥꯠꯇꯣꯛꯔꯒ ꯍꯧꯖꯤꯛ ꯉꯥꯏꯍꯥꯛ
ꯑꯣ
ꯊꯕꯛ ꯂꯣꯏꯕ ꯑꯣꯏꯅ ꯂꯩꯌꯦ
ꯑꯣ ꯑꯣ ꯀꯔꯤ ꯃꯊꯦꯜ ꯆꯥꯔꯒꯦ ꯅꯣꯏꯕꯣ
ꯉꯁꯤꯁꯦ ꯍꯋꯥꯏ ꯑꯣꯏꯅ ꯆꯥꯔꯦ ꯑꯃꯦꯠꯄ ꯑꯃꯒ ꯏꯟꯁꯥꯡ ꯂꯩꯇꯕꯅꯤꯅ ꯎꯝ ꯍꯋꯥꯏꯁꯨ ꯃꯔꯛ ꯃꯔꯛ ꯆꯥꯕ ꯅꯨꯡꯉꯥꯏꯅꯀꯣ
ꯍꯅꯦ
ꯀ ꯀꯔꯤ ꯃꯊꯦꯜ ꯆꯥꯔꯕ꯭ꯔꯣ
ꯑꯩꯈꯣꯏꯅ ꯉꯁꯤꯁꯦ ꯉꯥ ꯊꯣꯡꯕ
ꯑꯥ ꯑꯁ ꯍꯥꯎꯋꯤꯅꯦ ꯑꯗꯨꯗꯤ ꯎꯝ
ꯏꯟꯁꯥꯡ ꯍꯥꯎꯃꯟꯗꯕꯒꯤ
ꯑ ꯑꯗꯨꯃꯥꯏ ꯆꯗꯧꯕꯗꯤ ꯅꯪ ꯄꯗꯞ ꯑꯗꯨꯃꯥꯏꯅ ꯆꯥꯔꯒ ꯍꯛꯆꯥꯡꯁꯨ ꯐꯍꯟꯕ ꯋꯥꯈꯜꯁꯨ ꯅꯨꯡꯉꯥꯏꯍꯟꯕ
ꯍꯣꯏ ꯍꯣꯏ ꯍꯣꯏ
ꯎꯝ ꯑ ꯀꯔꯝ ꯀꯔꯝꯕ ꯊꯕꯛ ꯍꯟꯗꯛꯇꯤ ꯆꯣꯠꯅꯔꯤꯕ ꯭ꯔꯣꯉ
ꯍꯟꯗꯛꯁꯦ ꯑꯩꯗꯤ ꯑꯉꯥꯡ ꯂꯧꯔꯒ ꯑꯗꯨꯝ ꯂꯩꯌꯦ
ꯑꯥ ꯑꯥ
ꯊꯕꯛ ꯑꯇꯣꯞꯄꯁꯨ ꯇꯧꯕ ꯌꯥꯗ꯭ꯔꯦꯅꯦ ꯑꯉꯥꯡ ꯂꯩꯕꯗꯨꯗ
ꯍꯣꯏ ꯑꯉꯥꯡ ꯁꯦꯟꯅꯕꯗꯨꯅ ꯊꯕꯛ ꯑꯆꯧꯕ ꯑꯃꯅꯦꯕ ꯍ ꯎꯝ ꯎꯝ ꯃꯁꯥꯗꯤ ꯑꯗꯨꯝ ꯐꯔꯤꯕ꯭ꯔꯣ ꯍꯟꯗꯛ
ꯃꯁꯥ ꯐꯠꯇꯦ ꯅꯥꯔꯨꯔꯦ
ꯑꯣ
ꯅꯥꯔꯨꯔꯒ ꯉꯁꯤꯕꯨꯗꯤ ꯈꯔ ꯐꯔꯒ ꯂꯩꯌꯦ
ꯑꯣ ꯑꯣ ꯍꯣꯏ ꯍꯣꯏ ꯑꯉꯥꯡ ꯍꯥꯏꯕꯗꯤ ꯃꯔꯛꯇ ꯑꯗꯨꯝ ꯊꯥ ꯈꯨꯗꯤꯡ ꯍꯥꯏꯕ ꯇꯥꯔꯦꯀꯣ ꯑꯗꯨꯝ ꯑꯃꯨꯛ ꯂꯣ ꯈꯨꯕ ꯃꯁꯥ ꯁꯥꯒꯠ ꯄꯥ ꯑꯗꯨꯃꯥꯏꯅꯗꯤ ꯇꯧꯒꯟꯕꯅꯤꯍꯦ
ꯍꯣꯏ
ꯀꯣꯏꯔꯔꯣꯏ ꯅꯪꯒꯤꯁꯨ
ꯍ
ꯋꯥꯏ ꯁꯪꯕ ꯃꯇꯝ ꯂꯥꯛꯀꯅꯤ
ꯎꯝ
ꯑꯃꯃꯛ ꯀꯥ ꯑꯥ
ꯑꯗꯣ ꯉꯥꯏꯔꯤꯕꯅꯦ ꯀ ꯀꯔꯝ ꯀꯥꯟꯗ ꯆꯥꯎꯒꯅꯤ ꯍꯥꯏꯅ ꯈꯜꯂꯒ ꯂꯩꯔꯕꯅꯦ
ꯍꯣꯏ ꯌꯥꯝꯅ ꯑ ꯃꯇꯝ ꯂꯥꯛꯆꯅꯤ ꯁ꯭ꯀꯨꯜ ꯆꯠꯂꯒ ꯀ꯭ꯂꯥꯁ ꯎ ꯀ ꯌꯥꯝ ꯔꯛ ꯑꯗꯤꯀꯣ ꯎꯝ
ꯁ꯭ꯀꯨꯜ ꯆꯠꯄꯗꯣ ꯑꯩ ꯉꯥꯏꯔꯤꯕꯅꯦ ꯃꯥ ꯆꯠꯄ ꯃꯇꯨꯡꯁꯤꯗꯀꯣ ꯈꯔ ꯄꯣꯊꯥꯔꯅꯤ ꯍꯥꯏꯅ ꯈꯟꯕꯁꯤꯅ ꯂꯣꯏꯔꯦ ꯑꯩ
ꯆꯍꯤ ꯑꯃ ꯑꯅꯤ ꯈꯛꯇ ꯉꯥꯏꯔꯦ ꯅꯪꯒꯤ ꯀꯩꯅꯣ ꯑꯋꯥꯕꯗꯣ ꯈꯔ ꯀꯣꯝꯅꯤꯡꯉꯥꯏ ꯌꯥꯝꯗ꯭ꯔꯦ ꯋꯥꯈꯟ ꯅꯨꯡꯉꯥꯏꯅ ꯂꯩꯔꯣ
ꯎꯝ ꯅꯣꯏꯗꯤ ꯑꯉꯥꯡ ꯆꯥꯎꯕꯅꯤꯅ ꯌꯥꯝ ꯅꯨꯡꯉꯥꯏꯔꯦꯅꯦ ꯐ꯭ꯔꯤꯗꯝ ꯑꯣꯏꯔꯦꯅꯦ
ꯍꯣꯏ ꯍꯟꯗꯛꯇꯤ ꯑꯗꯨꯝ ꯅꯨꯡꯉꯥꯏꯔꯦ ꯍꯥꯏꯕꯕꯨ ꯃꯥꯅ ꯁ꯭ꯀꯨꯜ ꯍꯜꯂꯛꯄ ꯀꯥꯟꯗꯗꯤ ꯂꯥꯏꯔꯤꯛ ꯇꯝꯕ ꯄꯥꯍꯟꯕꯒꯨꯝꯕꯗꯨꯕꯨꯗꯤ ꯂꯩꯌꯦꯀꯣ ꯑꯗꯣ ꯑꯌꯥꯝꯕꯗꯤ ꯃꯊꯟꯇ ꯍꯧꯖꯤꯛꯇꯤ ꯃꯥꯅ ꯐꯨꯔꯤꯠ ꯐꯤꯔꯣꯜꯁꯨ ꯃꯊꯟꯇ ꯍꯥꯞꯄ ꯍꯩꯔꯦ ꯏꯔꯨ ꯂꯨꯨꯖꯕ ꯀꯔꯤ ꯀꯔ ꯑꯗꯨꯁꯨ ꯃꯊꯟꯇ ꯑꯗꯨꯝ ꯇꯧꯕꯅꯤꯅ ꯍꯟꯗꯛꯇꯤ
ꯍꯣꯏ
ꯑꯦ ꯑꯩꯒꯤ ꯑꯣꯏꯅꯗꯤ ꯑꯗꯨꯝ ꯀꯣꯝꯃꯦ ꯍꯥꯏꯕ ꯇꯥꯔꯦ
ꯍꯣꯏ ꯍꯣꯏ
ꯍꯟꯗꯛꯀꯥꯟꯁꯤꯗꯤ ꯍꯣꯏ ꯑꯁꯦꯡꯕ ꯍꯥꯟꯅꯗꯒꯤꯗꯤ ꯅꯨꯡꯉꯥꯏꯔꯦ
ꯎꯝ ꯅꯣꯏꯗꯤ ꯐꯤ ꯀꯀꯥ ꯁꯥꯗ꯭ꯔꯤꯕꯣ ꯍꯟꯗꯛꯀꯥꯟꯁꯤꯕꯣ
ꯑꯁ ꯐꯤꯁꯦ ꯁꯥꯠꯅꯤꯡꯉꯒꯗꯤ ꯂꯩꯌꯦ ꯑꯩꯁꯨ ꯊꯕꯛꯁꯦ ꯇꯧꯕ ꯌꯥꯗꯕꯒꯤ ꯀꯣ ꯑꯗꯨꯝ ꯂꯩꯌꯦꯌꯦ ꯐꯔꯤ ꯐꯤꯁꯤꯗ ꯀꯔꯤ ꯀꯔꯥ ꯇꯧꯅꯤꯉꯥꯏꯁꯨ ꯌꯥꯗ꯭ꯔꯤꯅꯦ ꯍꯞ ꯆꯥꯡꯁꯤꯅ ꯑꯗꯨꯃꯥꯏ ꯃꯇꯝ ꯂꯦꯟꯅ ꯂꯩꯌꯦ
ꯎꯝ ꯁꯥꯕꯅꯤꯅꯀꯣ ꯐꯝꯃꯒ ꯐꯤ ꯐꯤ ꯁꯥꯕꯁꯨ ꯌꯥꯝ ꯋꯥꯒꯅꯤꯗ
ꯍꯣꯏꯅꯦ ꯑꯁ ꯍꯟꯗꯛꯀꯥꯟꯁꯤꯗꯤ ꯁꯥꯕꯁꯦ ꯐꯝ ꯆꯨꯝꯅ ꯐꯝꯔꯁꯨ ꯑꯗꯨꯝ ꯁꯥꯏꯀꯣ
ꯑꯗꯨꯅꯦ ꯐ ꯇꯨꯃꯤꯟꯅ ꯐꯝꯔꯁꯨ ꯑꯗꯨꯝ ꯁꯥꯕꯗꯨꯗ ꯊꯕꯛ ꯏꯪꯈꯥꯡ ꯁꯨꯅꯤꯡꯗ꯭ꯔꯦ
ꯍꯣꯏ ꯑꯗꯨꯅꯦ ꯑꯩꯁꯨ ꯑꯗꯨꯃꯥꯏꯅ ꯂꯩꯔꯝꯅꯦ ꯑꯗꯨꯁꯨ ꯍꯛꯆꯥꯡ ꯑꯃꯨꯛ ꯐꯥꯗꯕꯤ ꯗꯨꯅꯤꯅ ꯐꯤ ꯑꯃꯨꯛ ꯁꯥꯔꯒ ꯑꯃꯨꯛ ꯀꯩꯅꯣ ꯍꯛꯆꯥꯡ ꯁꯣꯛꯆꯜꯂꯗꯤ ꯌꯥꯔꯔꯣꯏ ꯍꯥꯏꯅ ꯑꯦ ꯂꯩꯕ ꯂꯩꯇꯕ ꯈꯪꯗ꯭ꯔꯦ ꯍꯟꯗꯛꯇꯤꯗꯤ ꯑꯗꯨꯃꯥꯏ ꯂꯩꯔꯒꯦꯅ ꯆꯍꯤ ꯑꯃ ꯑꯅꯤꯗꯤ ꯈꯔ ꯋꯥꯔꯁꯨ ꯋꯥꯅ ꯈꯥꯡꯈꯒꯦꯅ ꯂꯩꯊꯣꯛꯑꯒ ꯂꯩꯕꯅꯤ ꯍꯣꯏ
ꯎꯝ ꯐꯔꯦ ꯑꯗꯣꯅ
ꯃꯇꯝ ꯍꯥꯏꯕꯗꯤ ꯅꯠꯇ꯭ꯔꯥ
ꯎꯝ ꯂꯥꯛ ꯀꯅꯤꯗ ꯃꯇꯝ ꯈꯔ ꯅꯨꯝ ꯑꯦ ꯆꯍꯤ ꯑꯃ ꯑꯃ ꯑꯅꯤ ꯂꯩꯔꯒ ꯑꯗꯨꯝ ꯁꯨꯒꯗꯧꯕ ꯃꯇꯝ ꯑꯗꯨꯝ ꯂꯥꯛꯀꯅꯤꯗ
ꯎꯝ ꯅꯍꯥꯟ ꯅꯪꯒꯤ ꯋꯥꯍꯩꯗ ꯑꯩ ꯌꯥꯝ ꯅꯤꯡꯁꯤꯡꯂꯒ ꯂꯩꯔꯕꯅꯦ ꯍꯧꯖꯤꯛꯁꯦ ꯅꯪ ꯊꯕꯛ ꯉꯟꯃꯜꯂꯤ ꯇꯧꯕ ꯍꯥꯏꯕꯗꯣ ꯑꯁꯦꯡꯕ ꯑ ꯃꯇꯝꯗꯨꯗꯗꯤ ꯑꯩꯒꯤ ꯑꯋꯥꯕ ꯍꯦꯛ ꯇꯧꯔꯒ ꯍꯦꯛ ꯅꯥꯕ ꯐꯥꯎꯗꯕꯒꯤꯀꯣ
ꯎꯝ
ꯑꯩꯁꯦ ꯀꯥꯎꯔꯒ ꯑꯗꯨꯃꯥꯏ ꯊꯕꯛꯇꯣ ꯇꯧꯕꯅꯦꯕ ꯂꯨꯝꯕꯁꯨ ꯊꯥꯡꯉꯦ ꯑꯗꯨꯗ ꯑꯗꯨꯗꯗꯤ ꯍꯧꯖꯤꯛꯇꯤ ꯕꯛꯀꯦꯠ ꯐꯥꯎ ꯈꯔ ꯂꯨꯝꯕ ꯍꯥꯏꯕ ꯄꯣꯠꯇꯣ ꯇꯧꯕ ꯁꯨꯡꯛꯌꯥ ꯌꯥꯗ꯭ꯔꯦ ꯑꯗꯨ ꯇꯧꯔꯗꯤ ꯅꯨꯡꯗꯥꯡꯗ ꯋꯥ ꯄꯥ ꯅꯥꯕꯒꯨꯝꯅꯀꯣ ꯍꯛꯆꯥꯡꯁꯦ ꯌꯥꯗ꯭ꯔꯦ ꯑ ꯆꯤꯛꯄ ꯃꯈꯥꯔꯣꯝꯁꯦꯀꯣ ꯑꯗꯨꯝ ꯆꯤꯛꯑꯒ ꯑꯁ ꯀꯔꯤ ꯍꯥꯏꯅꯤ ꯐꯖꯅꯁꯨ ꯆꯤꯛꯄꯁꯨ ꯅꯠꯇꯕ ꯂꯩ ꯕ ꯅꯨꯡꯉꯥꯏꯇꯕ ꯑꯃ ꯂꯩꯕꯗꯣ ꯁꯨꯃꯥꯏꯅ ꯇꯧꯕꯅꯦ ꯑꯗꯨꯝ ꯇꯧꯕꯒꯤ ꯑꯩꯅ ꯑꯦ ꯒꯥꯔꯤꯁꯨ ꯇꯣꯡꯔꯒ ꯑꯩꯁꯦ ꯆꯠꯒꯜꯂꯦ
ꯎꯝ
ꯑꯗꯨ ꯂꯝꯕꯤꯁꯦ ꯅꯍꯥꯟ ꯎꯝ ꯆꯠꯊꯣꯛꯂꯒ ꯈꯔ ꯍꯛꯆꯥꯡꯁꯦ ꯌꯥꯡꯍꯟꯅꯤꯉꯥꯏꯅ ꯀꯨꯏꯅ ꯆꯠꯂꯒ ꯑꯗꯨꯣꯡ ꯅꯨꯡꯗꯥꯡꯁꯨ ꯇꯨꯝꯃ ꯀꯥꯟꯗꯦ ꯋꯥꯏꯅꯦ
ꯑꯣ
ꯑꯁ ꯁꯤꯁꯨ ꯑꯩꯅ ꯕꯦꯜꯁꯤꯁꯨ ꯍꯥꯞꯇꯕꯀꯣ ꯑꯗꯨ ꯑꯩ ꯅꯨꯄꯥꯅ ꯍꯥꯏꯕꯅꯦ ꯅꯪ ꯕꯦꯒꯁꯤꯁꯨ ꯍꯥꯞꯀꯗꯧꯕꯅꯦ
ꯑꯥ ꯀꯩꯅꯣ ꯑ ꯏꯟꯇꯔꯅꯦꯜ ꯌꯥꯝ ꯃꯦꯟ ꯑꯣꯏꯕ ꯄꯣꯠ ꯑꯣꯏꯕꯗꯣ ꯂꯧ ꯊꯣꯛꯈ꯭ꯔꯕꯅꯤꯅ ꯌꯥꯝ ꯋꯥꯒꯅꯤ ꯑꯗꯨꯗꯤ ꯑꯗꯨ ꯅ ꯃꯤꯅ ꯍꯥꯏꯕꯅꯦ ꯑꯦꯠꯂꯤꯁ ꯀꯣ
ꯑꯝ
ꯑꯦ ꯊꯥ ꯑꯦ ꯊꯥ ꯅꯠꯇꯦ ꯆꯍꯤ ꯑꯍꯨꯝꯔꯥ ꯆꯍꯤ ꯑꯅꯤꯔꯥ ꯔꯦꯁ ꯇꯧ ꯍꯥꯏꯕꯅꯦ
ꯍꯣꯏ ꯑꯗꯨ ꯆꯨꯝꯕꯅꯦ ꯑꯁ ꯑꯩꯁꯤꯁꯨꯀꯣ ꯍꯥꯏꯅ ꯃꯥꯅꯀꯣ ꯀꯔꯤ ꯍꯥꯏꯕ ꯍꯥꯟꯅꯗꯤ ꯃꯤ ꯑꯩꯉꯣꯟꯗ ꯂꯥꯛꯄꯁꯤꯡꯗꯨꯗꯤ ꯆꯍꯤ ꯑꯃ ꯊꯕꯛ ꯁꯨꯕꯅꯨꯀꯣ ꯁꯨꯇꯧ ꯇꯧꯒꯅꯨ ꯍꯥꯏꯅ ꯑꯦꯄꯦꯟꯗꯤꯛꯁ ꯂꯧꯊꯣꯛꯄ ꯈꯛ ꯇꯨꯁꯨ ꯃꯥꯅ ꯇꯝ ꯇꯝꯔꯒ ꯑꯩꯉꯣꯟꯗ ꯂꯥꯛꯄ ꯀꯥꯟꯗꯗꯤ ꯑꯩ ꯀꯩꯁꯨ ꯇꯧꯔꯦ ꯊꯥ ꯑꯍꯨꯝ ꯁꯨꯔꯦ ꯑꯗꯨꯅ ꯑꯗꯨꯋꯥꯏ ꯉꯥꯡꯕꯗꯣ
ꯇꯥꯕ ꯌꯥꯗ꯭ꯔꯦ ꯃꯤꯅ ꯉꯥꯡꯕꯗꯣ ꯇꯥꯕ ꯌꯥꯗꯅ ꯑꯩ ꯑꯩꯒꯤ ꯏꯁꯥꯒꯤ ꯈꯪꯔꯒ ꯇꯧꯒꯗꯧꯕꯅꯦꯕ
ꯑꯩꯁꯦ ꯑꯗꯨꯃꯥꯏ ꯇꯥꯎꯕ ꯍꯩꯇꯕꯒꯤ ꯑꯁ ꯇꯧꯔꯒ ꯍꯧꯖꯤꯛꯇꯤ ꯑꯩꯁꯤ ꯀꯨꯏꯅ ꯊꯕꯛ ꯇꯧꯔꯔꯣꯏꯀꯣ ꯍꯥꯏꯕ ꯋꯥꯈꯜ ꯂꯥꯛꯑꯦ ꯍꯧꯖꯤꯛꯇꯤ
ꯎꯝ
ꯍꯥꯏꯕꯗꯤ ꯍꯦꯛꯇ ꯇꯧꯔꯒ ꯅꯨꯡꯗꯥꯡꯗ ꯑꯃꯨꯛ ꯍꯧꯖꯤꯛꯇꯤ ꯐꯥꯎꯋꯦꯕ ꯑꯩꯉꯣꯟꯗꯀꯣ ꯏꯁꯥꯗ ꯁꯦ ꯅꯨꯡꯉꯥꯏꯗꯕ ꯑꯗꯨꯃꯥꯏꯅ ꯐꯥꯎꯋꯦꯕ
ꯑꯣ
ꯑꯩꯅ ꯑꯁ ꯑꯩꯕꯨ ꯅꯨꯡꯁꯤꯕꯤꯔꯒ ꯃꯥꯅ ꯍꯥꯏꯕꯗꯣ ꯈꯛ ꯅꯦ ꯃꯤ ꯑꯇꯩ ꯑꯩꯅ ꯇꯧꯒꯅꯨ ꯇꯧꯒꯨꯅꯨ ꯍꯥꯏꯕ ꯂꯩꯇ꯭ꯔꯦ ꯑꯆꯨꯝꯕꯅꯤꯀꯣ ꯑꯩ ꯇꯧꯗꯗꯕ ꯆꯨꯝꯕꯅꯤꯀꯣ ꯍꯥꯏꯅꯀꯣ ꯍꯧꯖꯤꯛ ꯄꯤꯅꯤꯡꯍꯜꯂꯒ ꯑꯩꯅ
ꯎꯝ
ꯅꯤꯡꯁꯤꯡ ꯅꯤꯡꯁꯤꯡꯗꯨꯒ ꯑꯁ ꯆꯨꯝꯕꯅꯦ ꯑꯁꯤ ꯑꯩ ꯇꯧꯅꯤꯡꯉꯕꯁꯨ ꯇꯧꯔꯔꯣꯏ ꯍꯥꯏꯅ ꯊꯥꯛꯄꯤ ꯑꯗꯨ ꯃꯥꯥꯏ
ꯑꯩ ꯑꯩꯗꯒꯤꯅ ꯑꯩꯁꯨ ꯈꯪꯈ꯭ꯔꯕꯅꯦ
ꯎꯝ
ꯑꯩꯁꯨ ꯂꯧꯊꯣꯛꯈꯤꯕꯗꯣ ꯀꯣ
ꯍ ꯎꯝ
ꯑꯗꯨꯗ ꯊꯕꯛꯄꯨꯗꯤ ꯌꯥꯝꯅ ꯂꯨꯝꯅꯗꯤ ꯇꯧꯗꯦ
ꯍ
ꯑꯗꯨ ꯑꯣꯏꯔꯁꯨ ꯑꯗꯨꯝ ꯂꯩꯌꯦꯕ ꯈꯔꯗꯤ ꯔꯦꯁ ꯇꯧꯗꯕꯒꯤꯅꯦ ꯁꯤꯁꯦ ꯏꯟꯐꯦꯛꯁꯟ ꯆꯪꯒꯦ ꯇꯧꯕꯅꯦ ꯑꯩꯗꯤ
ꯑ ꯍꯣꯏ
ꯀꯔꯤ ꯀꯔꯤ ꯃꯅꯥꯔꯥ ꯑꯣꯄꯔꯦꯁꯟ ꯇꯧꯕ ꯑꯗꯨꯗꯣ ꯂꯣꯏꯔꯒ ꯍꯦꯛ ꯑꯥ ꯑꯩꯅ ꯀꯔꯤ ꯀꯔꯤ ꯃꯅꯥꯔꯥ ꯍꯦꯛꯂꯨꯕ ꯑꯗꯨꯗꯒꯤꯅ ꯏꯟꯐꯦꯛꯁꯟ ꯈꯔ ꯈꯔ ꯆꯪꯒꯦ ꯇꯧꯕ ꯃꯍꯤꯛ ꯆꯪꯒꯦ ꯇꯧꯕꯀꯣ
ꯎꯝ ꯑꯁ ꯑꯩꯈꯣꯏ ꯀꯔꯤ ꯃꯍꯤꯛ ꯏꯟꯐꯦꯛꯁꯟꯒꯨꯝꯕ ꯃꯍꯤꯛ ꯆꯪꯒꯦ ꯇꯧꯗꯕꯁꯨ ꯃꯇꯝ ꯑꯗꯨꯥꯏ ꯋꯥꯕ ꯍꯥꯏꯕꯗꯨꯣ ꯂꯩꯌꯦꯕꯀꯣ ꯑꯗꯨꯗꯗꯤ ꯑꯁ ꯂꯥꯡꯉꯤꯗꯦ
ꯏꯦ
ꯁꯦ ꯆꯦꯛꯁꯤꯟꯔꯒ ꯌꯥꯝꯅ ꯀꯔꯤ ꯍꯥꯏꯅꯤ ꯃꯊꯪꯒꯤ ꯄꯨꯟꯁꯤꯒꯤꯗꯃꯛ ꯍꯥꯏꯅꯗꯤ ꯑꯩꯈꯣꯏꯁꯦ ꯑꯗꯨꯝꯥꯏꯅ ꯆꯦꯛꯁꯤꯟꯕꯗꯤ ꯌꯥꯝ ꯗꯔꯀꯥꯔ ꯑꯣꯏꯕꯖꯥꯠꯅꯤ ꯍꯥꯏꯅ ꯈꯜꯂꯦ ꯍꯟꯗꯛ ꯀꯥꯟꯗꯗꯤ
ꯎꯝ
ꯑꯗꯨꯝ ꯅꯣꯏ ꯂꯣꯝꯗꯗꯤ ꯏꯟꯁꯥꯡ ꯅꯥꯄꯤꯗꯤ ꯑꯗꯨꯝ ꯐꯖꯅ ꯍꯧꯕ꯭ꯔꯣ
ꯍꯧꯋꯦ ꯑꯩꯈꯣꯏꯗꯤ ꯍꯟꯗꯛꯁꯦ ꯐꯖꯅ ꯍꯧꯋꯦ ꯑꯩꯈꯣꯏ
ꯎꯝ
ꯌꯦꯦꯟꯖꯥꯡꯁꯨ ꯂꯩꯗ꯭ꯔꯦ ꯍꯟꯗꯛꯁꯤꯗꯤ
ꯑꯣ ꯑꯁ ꯌꯥꯝ ꯐꯩꯌꯦꯦ ꯑꯗꯨ
ꯈꯥꯔꯣꯝꯗꯒꯤꯅ ꯏꯅꯥꯎꯈꯣꯏꯅ ꯑꯅꯥꯕ ꯂꯩꯕꯅꯤꯅꯀꯣ ꯑꯦꯟꯖꯥꯡ ꯃꯌꯥꯝ ꯃꯌꯥꯝ ꯄꯤꯔꯛꯑꯦ ꯈꯣꯡꯗ꯭ꯔꯣꯝꯒꯨꯝꯕ ꯍꯋꯥꯏ ꯃꯅꯥꯒꯨꯝꯕ ꯍꯋꯥꯏꯒꯨꯝꯕ ꯑꯗꯨꯝ ꯄꯨꯔꯛꯑꯒ ꯆꯥꯏ
ꯐꯥꯏꯅꯦ
ꯄꯩꯁꯥꯅ ꯂꯩꯇꯕꯅꯦ ꯃꯤꯅ ꯑꯗꯨꯝ ꯄꯨꯔꯛ ꯆꯥꯔꯒ ꯑꯗꯨꯝ ꯂꯩꯔꯤꯕꯅꯦ ꯑꯩꯈꯣꯏꯁꯦ ꯅꯨꯡꯗꯤ ꯅꯨꯡꯉꯥꯏꯔꯦ
ꯐꯥꯏꯅꯦꯗꯁꯤꯅꯤ ꯏꯅꯥꯎ ꯌꯥ
ꯍꯥꯏ
ꯏꯆꯤꯜ ꯏꯅꯥꯎꯅꯥ ꯅꯠꯇ꯭ꯔꯒ ꯁꯥꯒꯥꯏꯁꯤꯡꯅ ꯅꯨꯡꯁꯤꯅ ꯄꯤꯔꯒ ꯅꯨꯡꯁꯤ ꯆꯥꯟꯅꯅ ꯑꯗꯨꯝ ꯂꯩꯕꯗ ꯌꯥꯝ ꯐꯕꯅꯦ ꯃꯤ ꯃꯤꯑꯣꯏꯕ ꯍꯥꯏꯕꯁꯦ ꯀꯨꯏꯅ ꯁꯤ ꯁꯤꯔꯔꯣꯏ ꯍꯥꯏꯕ ꯀꯅꯥꯁꯨ ꯂꯩꯇꯦꯗꯅꯀꯣ ꯃꯇꯝ ꯁꯥꯡꯕ ꯇꯦꯟꯕ ꯈꯛꯇꯅꯦ ꯑꯗꯨ ꯍꯤꯡꯕ ꯃꯇꯝꯗꯤ ꯅꯤꯡꯂꯤꯉꯩꯗꯨꯗꯤ ꯅꯨꯡꯁꯤ ꯆꯥꯟꯅ ꯂꯩꯕ ꯂꯩꯇꯕ ꯑꯗꯨꯝ ꯌꯦꯟꯅꯔꯒ ꯆꯥꯕꯗꯨꯅꯦ ꯍꯦꯟꯅ ꯅꯨꯡꯉꯥꯏꯗ
ꯍ ꯑꯗꯨ ꯑꯗꯨꯟꯅꯦ ꯃꯣꯏꯅ ꯋꯥꯕ ꯃꯇꯝꯗ ꯑꯩꯈꯣꯏꯅꯁꯨ ꯑꯗꯨꯝ ꯀꯔꯤ ꯀꯔꯤ ꯄꯨꯕꯤꯕꯀꯣ
ꯍꯣꯏ ꯑꯗꯨ ꯇꯧꯒꯗꯧꯕꯅꯤꯅꯦ ꯑꯗꯨꯗꯤ ꯃꯤꯒꯤ ꯅꯨꯡꯁꯤ ꯆꯥꯟꯅꯅ ꯔꯥꯏ ꯂꯩꯔꯒ ꯂꯩꯕ ꯑꯩꯁꯤ ꯉꯁꯤ ꯑꯩꯉꯣꯟꯗ ꯁꯤ ꯂꯩꯇ꯭ꯔꯦ ꯍꯥꯏꯔꯁꯦ ꯑꯩꯉꯣꯟꯗ ꯂꯩꯌꯦꯦ
ꯎꯝ
ꯁꯤ ꯅꯣꯡꯃ ꯑꯩ ꯂꯩꯇ꯭ꯔꯦ ꯍꯥꯏꯔꯦ ꯃꯣꯏꯅ ꯑꯁ ꯁꯤꯗꯤ ꯑꯩꯉꯣꯟꯗ ꯂꯩ ꯍꯥꯏꯅ ꯑꯗꯨꯝ ꯌꯦꯟꯅꯔꯒ ꯆꯥꯕꯗꯨꯅꯤꯅꯦ ꯍꯤꯡꯕꯒꯤ ꯃꯍꯥꯎ ꯌꯥꯝꯅ ꯅꯨꯡꯉꯥꯏꯅ ꯄꯥꯟꯕꯥꯅ ꯍꯥꯏꯕꯗꯣ ꯃꯤ ꯃꯤꯑꯣꯏꯕꯒꯤꯀꯣ ꯅꯨꯡꯉꯥꯏꯒ ꯍꯥꯏꯕꯁꯤ ꯃꯤꯑꯣꯏꯕꯒꯤ ꯑꯁꯦꯡ
ꯑꯗꯨꯅꯦ ꯍꯜꯂꯣ ꯍꯜꯂꯣ ꯍꯜꯂꯣ ꯎ ꯍꯜꯂꯣ ꯅꯣꯏꯒꯤ ꯈꯣꯟ ꯇꯥꯗ꯭ꯔꯦ ꯍꯜꯂꯣ ꯍꯜꯂꯣ